ꯍꯜꯂꯣ
ꯍꯣꯏ ꯇꯕꯔꯣ?
ꯑ ꯇꯥꯔꯦ- ꯇꯥꯔꯦ ꯅꯪꯗꯤ?
ꯇꯥꯏꯅꯦ ꯑꯩꯁꯨ ꯫
ꯀꯔꯤ ꯇꯧꯔꯒ ꯂꯩꯕ꯭ꯔ ꯍꯧꯖꯤꯛꯇꯤ?
ꯀ ꯀꯔꯤꯁꯨ ꯇꯧꯅꯤꯡꯉꯥꯏ ꯂꯩꯇꯦ ꯌꯨꯝꯗ ꯑꯗꯨꯝ ꯐꯝꯔꯒ ꯂꯩꯕꯅꯤꯗ ꯃꯄꯥꯟꯗ ꯫
ꯑ ꯆꯥꯛ ꯌꯦꯟꯁꯥꯡꯗꯤ ꯀꯃꯥꯏꯅ ꯇꯧꯕ? ꯑꯥ
ꯍꯥꯥ
ꯆꯥꯛ ꯌꯦꯟꯁꯥꯡꯗꯤ ꯀꯃꯥꯏꯅ ꯇꯧꯕ?
ꯑꯣ- ꯑꯣ ꯆꯥꯛ ꯊꯣꯡꯕ ꯂꯣꯏꯔꯦ ꯑꯩꯒꯤ ꯏꯆꯦꯅ ꯊꯣꯡꯒꯅꯤ ꯉꯁꯤꯗꯤ꯫ ꯆꯦꯅ ꯊꯣꯡꯔꯒ ꯆꯥꯔꯒ ꯂꯩꯌꯦ ꯃꯣꯏꯗꯤ ꯑꯥ ꯀꯔꯤꯅꯣ ꯑꯩꯈꯣꯏ ꯒꯌ꯭ꯥꯁꯁꯨ ꯂꯩꯕꯒꯦꯀꯣ꯫ ꯁꯤ ꯑꯩꯅ ꯎꯝ ꯍꯧꯖꯤꯛꯇꯖꯦꯛ ꯐ꯭ꯔꯨꯏꯠ ꯌꯥꯝ ꯆꯥꯕꯤꯕꯒꯤ ꯆꯥꯕ ꯌꯥꯗꯅ ꯄꯅ ꯂꯩꯕꯅꯦ ꯍꯤ ꯍꯤ
ꯁꯥꯔꯀꯥꯟꯗ ꯖꯦꯛ ꯐ꯭ꯔꯨꯠ ꯆꯥꯕꯗꯤ ꯌꯥꯝ ꯁꯥꯕꯅꯤꯅꯦ꯫
ꯍꯣꯏ ꯑꯗꯨ ꯑꯣꯏꯔꯁꯨ ꯑꯩꯗꯤ ꯖꯦꯛ ꯐ꯭ꯔꯨꯠꯇꯣ ꯌꯥꯝ ꯄꯥꯝꯕꯒꯤꯀꯣ
ꯑ
ꯌꯥ ꯄꯥꯝꯃꯤꯅꯦ ꯑꯗꯨꯗꯤ ꯑꯩꯒꯤ
ꯑꯩꯗꯤ ꯖꯦꯛ ꯐꯔ꯭ꯨꯠ ꯄꯥꯝꯗꯦ꯫
ꯑꯣ ꯑꯩꯒꯤꯅꯦ꯫ ꯁꯤꯒ ꯑꯩꯗꯤ ꯑꯁꯤ ꯖꯦꯛ ꯐꯔ꯭ꯨꯏꯠ ꯑꯃ ꯆꯥꯎꯕ ꯏꯆꯦꯅ ꯄꯨꯔꯛꯄ꯫ ꯑꯩꯈꯣꯏꯅ ꯑꯣꯜꯃꯣꯁ ꯆꯥꯕ ꯂꯣꯏꯔꯅꯤ ꯑꯃ
ꯑꯩꯒꯤ ꯅꯦꯐ꯭ꯌꯨꯁꯨ ꯌꯥꯝ ꯆꯥꯕ ꯑꯩꯉꯣꯟꯗꯒꯤ ꯍꯦꯟꯗꯦ꯫
ꯑꯩꯒꯤ ꯁꯤ ꯏꯆꯦ ꯑꯩꯒꯤ ꯃꯌꯨꯝꯗꯁꯨ ꯖꯦꯛ ꯐꯔ꯭ꯨꯠꯇ ꯌꯥꯝ
ꯑꯣ
ꯖꯦꯛ ꯐꯔꯨꯏꯠ ꯀꯤ ꯄꯥꯝꯕꯤ ꯑꯅꯤ ꯂꯩꯌꯦꯕ꯫
ꯑꯣ
ꯈꯜꯂꯒ ꯇꯥꯔꯒ ꯂꯪꯊꯣꯛꯈꯤ
ꯑꯁ ꯌꯥꯗꯦꯀꯣꯗ ꯆꯅꯤꯡ ꯉꯦ ꯍꯦ
ꯀꯔꯤꯃꯊꯦꯜ ꯇꯧꯕꯤꯔꯦ? ꯑꯗ ꯍꯥꯏꯕ ꯌꯥꯗꯕꯅꯤꯅꯦ꯫
ꯑ ꯑꯗꯨꯗꯤ ꯍꯥꯏꯕ ꯌꯥꯏ ꯍꯥꯏꯕ ꯅꯠꯇ꯭ꯔꯣ ꯁꯤꯇꯤꯗꯤ꯫
ꯌꯥꯗꯦ ꯍꯥꯏꯕꯅꯤ
ꯑ ꯑꯁ ꯑꯩꯒꯤ ꯄꯣꯗꯤ ꯑꯗꯨꯝ ꯂꯣꯏꯅꯃꯛ ꯍꯩꯈ꯭ꯔꯦꯅꯦ ꯑꯗꯨꯗꯤ
ꯑꯝ
ꯎꯝ
ꯑꯗꯨꯁꯤꯡꯗꯨꯗꯤ ꯀꯣꯟꯅ ꯋꯥꯆꯦꯞ ꯇꯅꯒꯂ
ꯀꯣꯏꯗꯦꯗꯁꯗꯤ
ꯎꯝ ꯎꯝ ꯀꯔꯤ ꯃꯊꯊꯧ ꯇꯧꯔꯒꯦ ꯅꯪꯗꯤ
ꯉꯁꯤ ꯌꯦꯟ ꯊꯣꯡꯅꯒ ꯂꯩ
ꯆꯞ ꯃꯥꯟꯅꯩꯅꯦ
ꯑ ꯆꯥꯗꯤ ꯀꯣꯅꯥꯪꯁꯨ
ꯆꯥꯗ꯭ꯔꯦ ꯊꯣꯡꯕ ꯂꯣꯏꯔꯒ ꯆꯦꯗ ꯏꯟꯁꯥꯡ ꯊꯣꯡꯉꯒ ꯂꯣꯏꯔꯒ ꯃꯤꯇꯤꯡ ꯆꯠꯈꯤꯕ
ꯑꯣ ꯑꯣ
ꯃꯣꯏ ꯅꯨꯄꯤꯁꯤꯡꯒꯤ ꯀꯅꯣ ꯍꯥꯏꯕꯒꯨꯝ ꯇꯧꯕꯅꯦ ꯀꯥꯎꯈ꯭ꯔꯦ ꯑꯗ ꯃꯥꯏ ꯆꯝꯐꯨꯠ ꯇꯧꯁꯦꯅ ꯆꯝꯐꯨꯠ ꯌꯦꯡꯕꯤꯌꯣꯅ ꯌꯦꯡ
ꯑꯣ ꯐꯨꯠꯕꯣꯜ ꯌꯦꯡꯕ꯭ꯔꯥ ꯍꯧꯖꯤꯛ
ꯍꯧꯖꯤꯛꯇꯤ ꯌꯦꯡꯗꯦꯗ ꯑꯗꯨꯝ ꯌꯦꯡꯕꯨꯗꯤ ꯌꯦꯡꯉꯤꯅ ꯐꯨꯠꯕꯣꯜꯗꯤ
ꯎꯝ ꯉꯁꯤꯒꯤꯗꯤ ꯀꯃꯥꯏꯅ ꯇꯧꯕ꯭ꯔꯥ ꯐꯨꯠꯕꯣꯜꯗꯣ
ꯑꯁꯤ ꯉꯁꯤ ꯉꯁꯤ ꯑ ꯅꯠꯇ꯭ꯔꯒ
ꯑ ꯍꯥꯏꯕꯗꯤ ꯑꯥ ꯃꯣꯔꯅꯤꯡꯗꯗꯤ ꯈꯔ ꯌꯦꯡꯉꯦꯀꯣ ꯃꯣꯔꯅꯤꯡꯗꯨꯁꯨ ꯑꯃ ꯂꯩꯌꯦꯅ ꯑꯗꯨ ꯉꯁꯤꯁꯨ ꯂꯩꯔꯤꯕ꯭ꯔꯥ ꯍꯥꯏꯕ ꯅꯨꯡꯗꯥꯡꯗꯁꯨ
ꯑ
ꯁꯤꯒꯤ ꯣꯔ
ꯑꯣ
ꯏꯪꯂꯦꯟꯒ ꯀꯅꯥꯅꯣ ꯂꯩꯕꯅꯦ
ꯎꯝ ꯅꯪꯗꯤ ꯀꯅꯥꯒ ꯁꯞꯄꯣꯔꯠ ꯇꯧꯒꯦꯔꯣ
ꯑ ꯎꯝ ꯑꯣ ꯅꯪꯒꯤ ꯅꯦꯠꯋꯥꯛꯇꯣ ꯈꯔ ꯐꯠꯇꯕ꯭ꯔꯥ ꯈꯪꯗꯦ ꯍꯧꯖꯤꯛ
ꯎꯝ ꯀꯔꯤ ꯎꯝ ꯀꯔꯤꯒꯤ ꯐꯦꯟꯁ ꯑꯣꯏꯕ꯭ꯔꯥ ꯅꯪꯒꯤ
ꯑꯩꯗꯤ ꯄꯣꯔꯇꯨꯒꯜ ꯁꯥꯟꯅꯔꯗꯤ ꯑꯗꯨꯝ ꯌꯦꯡꯉꯦ ꯅꯠꯇ꯭ꯔꯗꯤ ꯑꯩ ꯌꯦꯡꯗꯦ ꯃꯇꯝ ꯂꯩꯇꯦ
ꯑꯣ ꯄ ꯂꯒꯅꯤ
ꯑ ꯄꯣꯔꯇꯨꯒꯜꯅꯤ ꯑꯩꯗꯤ ꯎꯝ
ꯖꯤ ꯀ ꯈꯔ ꯅꯨꯡꯃꯥꯏ ꯈꯔꯕ ꯑꯩ ꯑꯅꯤ ꯃꯥꯛꯅꯠꯇ
ꯍ ꯄꯣꯔꯇꯨꯒꯜ ꯅꯈꯣꯏꯗꯒꯤ ꯅꯨꯡꯉꯥꯏꯗ ꯑꯥꯔꯖꯦꯟꯇꯤꯅꯥꯗꯤ ꯆꯥꯟꯗꯁꯨ ꯊꯋꯥꯏ ꯌꯥꯎꯗꯦ
ꯑꯩꯗꯤ ꯀꯩꯅꯣꯒ ꯐ꯭ꯔꯥꯟꯁꯀ ꯖꯔꯃꯅꯤꯗ ꯂꯩꯌꯦ
ꯑ ꯐ꯭ꯔꯥꯟꯁꯁꯨ ꯅꯨꯡꯉꯥꯏꯒꯤꯅꯤꯒ
ꯍꯥꯥ
ꯖꯔꯃꯅꯤꯗꯤ ꯈꯪꯗꯦ ꯐ꯭ꯔꯥꯟꯁꯁꯨ ꯅꯨꯡꯉꯥꯏꯈꯤꯅꯦꯕ
ꯎꯝ ꯐ꯭ꯔꯥꯟꯁ ꯃꯣꯏ ꯑꯉꯥꯡꯗ ꯐꯖꯅ ꯅꯩꯈ꯭ꯔꯦꯅ
ꯎꯝ ꯉꯁꯤꯗꯤ ꯀꯔꯤ ꯀꯔꯤ ꯇꯧꯕ꯭ꯔꯣ
ꯑꯗꯨꯝ ꯐ꯭ꯔꯤꯗ ꯂꯩꯌꯦꯗ ꯁꯤꯗ ꯀꯔꯤ ꯍꯥꯏꯗꯣꯏꯅꯣ ꯀꯣꯔꯣꯠ ꯌꯦꯠꯁꯤꯡꯗꯣ ꯁꯦꯡꯗꯣꯛꯄꯒꯨꯝꯕ ꯑꯗꯨꯝ ꯈꯔ ꯇꯧꯔꯒ ꯑꯗꯨꯝ ꯂꯩꯌꯦ
ꯑꯣ ꯅꯨꯡꯉꯥꯏꯅꯤ ꯑꯗꯨꯗꯤ
ꯀꯩꯁꯨ ꯇꯧꯅꯤꯡꯉꯥꯏ ꯂꯩꯇꯕꯅꯤꯅ ꯀꯔꯤ ꯇꯧꯔꯨꯔꯅꯤ
ꯊꯕꯛ ꯇꯧꯕ꯭ꯔꯣ ꯅꯪꯗꯤ
ꯑꯩ ꯑꯣꯖꯥ ꯑꯣꯏꯔꯒꯗꯤ ꯂꯩꯔꯝꯕꯅꯦ ꯑꯗꯣ ꯉꯔꯥꯡ ꯅꯍꯥꯟꯗꯒꯤ ꯊꯕꯛ ꯂꯦꯞꯄ
ꯑꯣ
ꯃꯣꯏꯒꯤ ꯄꯦꯗꯣ ꯈꯔ ꯅꯨꯡꯉꯥꯏꯇꯕꯒꯤ
ꯑꯣ ꯍꯣꯏꯅꯦ ꯑꯩꯈꯣꯏ ꯑꯩꯈꯣꯏꯗ ꯄꯦꯗꯣ ꯅꯨꯡꯉꯥꯏꯇꯕ ꯉꯥꯛꯇꯅꯤꯅꯦ ꯑꯣꯖꯥꯁꯤꯡꯁꯦ
ꯎꯝ ꯀꯣꯆꯤꯡ ꯇꯧꯕꯅꯦꯕ
ꯑꯣꯥ ꯅꯪꯅ ꯄꯤꯕ꯭ꯔꯥ ꯅꯪꯅ ꯃꯤꯉꯣꯟꯗ ꯂꯧꯕ꯭ꯔꯥ
ꯎꯝ ꯑꯩꯅ ꯑꯉꯥꯡꯁꯤꯡꯕꯨ ꯀꯣꯆꯤꯡ ꯂꯧꯕ ꯁꯀꯨꯜ ꯎꯝ ꯁ꯭ꯀꯨꯜ ꯑꯃꯗ ꯀꯣꯆꯤꯡ ꯃꯣꯏ ꯀꯣꯆꯤꯡꯁꯨ ꯇꯧꯕꯀꯣ
ꯑꯣ ꯑꯣ
ꯑꯗꯨ ꯃ ꯀ꯭ꯂꯥꯁ ꯅꯥꯏꯟꯗꯒꯤꯅ ꯇꯨꯋꯦꯜꯐ ꯐꯥꯎ ꯍꯅꯦ ꯕ ꯑ ꯃꯤꯗꯨꯁꯨ ꯀꯣꯆꯤꯡꯗꯣ ꯈꯔ ꯊꯦꯡꯕꯒꯤ ꯃꯤꯗꯨꯁꯨ ꯈꯔ ꯌꯥꯝ ꯂꯥꯛ ꯇꯕ
ꯑꯥ
ꯑꯗꯒꯤ ꯄꯦꯗꯨꯁꯨ ꯈꯔ ꯄꯦꯟꯗ꯭ꯔꯕ ꯈꯔ ꯅꯦꯝꯃꯛ ꯑꯗꯒꯤ
ꯍꯣꯏ ꯍꯣꯏ ꯈꯪꯉꯦ ꯈꯪꯉꯦ ꯎꯖꯥꯁꯤꯡꯁꯦ ꯄꯦꯟ ꯑꯃ ꯉꯇ ꯂꯩꯔꯝꯒꯅꯤ ꯑꯩꯈꯣꯏꯗꯗꯤ
ꯎꯝ
ꯈꯣꯏꯅ ꯋꯥ ꯋꯥ ꯑꯩꯗꯤ ꯑꯁ ꯊꯕꯛ ꯌꯥꯝ ꯇꯧꯈ꯭ꯔꯕꯅꯦ
ꯎꯝ
ꯑꯩꯅ ꯒ꯭ꯔꯦꯖꯨꯑꯦꯁꯟ ꯍꯦꯛ ꯂꯣꯏꯕ ꯀꯥꯟꯗꯀꯣ ꯀꯣꯛ ꯑꯗꯨ ꯅꯦꯠ ꯊ ꯅꯦꯠ ꯊꯥꯒꯦ ꯃꯥꯁꯇꯔ ꯌꯧꯔꯒ ꯍꯥꯏꯔꯒ ꯃꯥꯁꯇꯔ ꯑꯃꯨꯛꯀ ꯇꯧꯋꯦ ꯇꯧꯕ ꯂꯣꯏꯔꯒ ꯑꯗꯨꯅꯦꯁꯨ ꯈꯔ ꯈꯔ ꯊꯥꯏ ꯊꯥꯔꯒ ꯀꯔꯤꯅꯣ ꯑꯩꯁ ꯑꯩꯗꯤ ꯀꯣꯄꯔꯦꯠꯇꯁꯨ ꯈꯔ ꯊꯕꯛ ꯇꯧꯕꯤꯌꯦ ꯆꯍꯤ ꯃꯔꯤ ꯃꯉꯥꯒꯨꯝꯕꯀꯣ ꯁ꯭ꯀꯨꯜꯒꯨꯝꯕꯗꯁꯨ ꯑꯗꯨꯝ ꯃꯔꯛ ꯃꯔꯛꯇ ꯁꯨꯇꯤ ꯂꯥꯛꯄ ꯀꯥꯟꯗ ꯁ꯭ꯀꯨꯜꯒꯨꯝꯕꯁꯨ ꯑꯗꯨꯝ ꯌꯧꯋꯦ
ꯑꯩꯈꯣꯏꯒꯤ ꯈꯨꯟꯒꯤ ꯁ꯭ꯀꯨꯜꯒꯨꯝꯕꯗꯀꯣ ꯑꯉꯥꯡꯕꯨꯁꯨ ꯑꯗꯨꯝ ꯃꯣꯏꯅ ꯂꯥꯏꯔꯗꯤ ꯑꯗꯨꯝ ꯄꯤꯌꯦ ꯀꯣꯆꯤꯡ ꯁꯤꯡ ꯒꯨꯝꯕꯁꯨ ꯑꯦꯛꯁꯄꯤꯔꯤꯌꯦꯟꯁ ꯀꯔꯤ ꯀꯔꯥꯅꯣ ꯂꯩꯈ꯭ꯔꯕꯅꯤꯗ
ꯊꯕꯛꯁꯤ ꯑꯇꯣꯞꯄ ꯂꯩꯕ꯭ꯔꯅ ꯊꯤꯔꯒ ꯂꯩꯕꯅꯤ ꯍꯧꯖꯤꯛꯁꯦ
ꯑꯣ ꯑꯣꯖꯥꯒꯤ ꯂꯥꯏꯟꯗꯔ ꯅꯠꯇ꯭ꯔꯒ ꯑꯇꯣꯞꯄꯗꯔ
ꯈꯪꯉꯦꯗ ꯅꯣꯏ ꯊꯕꯛ ꯑꯔꯩ ꯑꯔꯥꯏꯕꯁꯤꯡꯗ ꯑꯗꯨꯝ ꯁꯖꯦꯁ ꯇꯧꯔꯛꯑꯣꯅꯦ
ꯅꯪꯒꯤ ꯅꯪ ꯃꯥꯁꯇꯔꯗꯤ ꯂꯣꯏꯔꯝꯃꯤꯅꯤꯀꯣ
ꯑ ꯃꯥꯁꯇꯔꯗꯤ ꯀꯝꯄꯂꯤꯠ ꯑꯣꯏꯔꯦ
ꯑꯣ ꯀꯔꯤ ꯈꯔꯁꯤꯔꯥ
ꯎꯝ
ꯑꯦꯛꯖꯝꯗꯤ ꯊꯥꯔꯣꯏꯋꯦ
ꯑꯦꯛꯖꯥꯝꯁꯦ ꯊꯥꯅꯤꯉꯥꯏ ꯍꯥꯏꯅ ꯀꯣꯆꯤꯡꯁꯨ ꯑꯃꯨꯛ ꯂꯧꯔꯨꯕ ꯑꯩꯅꯁꯨ ꯂꯧꯔꯨꯕ ꯑꯩꯗꯣ ꯑꯩꯒꯤ ꯀꯣꯔꯁ ꯂꯣꯏꯔꯒ ꯑꯣꯖꯥꯒꯤ ꯂꯥꯏꯟꯗ ꯑꯃꯨꯛ ꯆꯪꯕ ꯈꯔ ꯄ꯭ꯔꯤꯄꯦꯔꯦꯁꯟꯗ ꯅꯨꯡꯉꯥꯏꯒꯗ꯭ꯔꯥꯅ
ꯑꯣ ꯑꯣ ꯍꯣꯏ ꯑꯗꯨꯁꯨ ꯅꯨꯡꯉꯥꯏꯒꯅꯤ ꯑꯗꯨ ꯑꯣꯏꯔꯁꯨ ꯅꯪꯅ ꯑꯦꯛꯖꯥꯝ ꯊꯥꯒꯦ ꯍꯥꯏꯔꯗꯤ ꯑꯁꯤꯒꯨꯝꯕꯗꯨ ꯆꯪꯒꯅꯨꯗ ꯆꯪꯗ꯭ꯔꯁꯨ ꯀꯣ
ꯎꯝ
ꯑꯗꯨꯝ ꯊꯋꯥꯏ ꯆꯥꯡꯅ ꯊꯋꯥꯏ ꯌꯥꯎꯅ ꯂꯥꯏꯔꯤꯛ ꯄꯥꯕꯤꯕꯅ ꯐꯥꯕꯅꯤꯗ ꯍꯧꯖꯤꯛ ꯅꯪ ꯊꯕꯛ ꯇꯣꯈ꯭ꯔꯦ ꯍꯥꯏꯌꯦ ꯗꯤ ꯀꯩꯅꯣ ꯇꯧꯅ ꯑꯦꯛꯖꯥꯝꯃꯨꯛꯀ ꯊꯥꯎꯅ ꯇ꯭ꯔꯥꯏ ꯇꯧꯅ ꯑꯗꯨꯅ ꯐꯥꯒꯅꯤ
ꯁꯤ ꯄꯩꯁꯥ ꯈꯔ ꯗꯔꯀꯥꯔ ꯑꯣꯏꯕ ꯏꯃꯨꯡꯒꯤ ꯈꯔꯁꯨ ꯄ꯭ꯔꯣꯕ꯭ꯂꯦꯝ ꯂꯩꯕ ꯑꯗꯒꯤ
ꯑꯣ ꯑꯣ ꯑꯥ ꯑꯗꯨ ꯑꯣꯏꯔꯗꯤ ꯈꯪꯗꯦꯀꯣ ꯑꯩꯈꯣꯏꯗꯤ ꯑꯗꯨꯝ ꯇꯧꯅꯤꯅ
ꯎꯝ ꯑꯩꯁꯨ ꯊꯕꯛ ꯊꯕꯛ ꯃ ꯂꯩꯔ ꯑꯗꯨꯝ ꯁꯖꯦꯁ ꯇꯧ ꯑꯣ
ꯍꯣꯏ ꯍꯣꯏ ꯇꯧꯕꯤꯒꯦ ꯊꯕꯛꯨꯝ ꯑꯃ ꯂꯩꯔꯅꯤ ꯑꯣꯖꯥꯗꯤ ꯅꯪꯅ ꯑꯅꯥꯗꯔ ꯏꯁꯇꯦꯗꯠꯇ ꯆꯠꯀꯦ ꯍꯥꯏꯔꯗꯤ ꯑꯣꯖꯥꯒꯤꯗꯤ ꯌꯥꯝ ꯂꯩꯒꯅꯤ
ꯑꯣ ꯀꯔꯝꯕ
ꯑꯁꯤ ꯎꯝ ꯁꯥꯎꯠꯀꯨꯝꯕꯗꯁꯨ ꯄꯦꯗꯣ ꯌꯥꯝ ꯁꯥꯎꯒꯨꯝꯕꯗꯁꯨ ꯄꯩꯗꯣ ꯌꯥꯝꯗ꯭ꯔꯁꯨ ꯑꯗꯨꯝ ꯂꯩꯕ ꯅꯨꯡꯉꯥꯏꯕꯗꯣ ꯃꯤ ꯃꯤꯁꯨ ꯌꯥꯝ ꯐꯥꯕ ꯈꯣꯏ ꯍꯧꯖꯤ ꯍꯧꯖꯤꯛꯁꯨ ꯁꯥꯎꯠꯇ ꯂꯩꯕ ꯍꯧꯖꯤꯛ ꯑꯩ ꯑꯩ ꯁꯥꯎꯠꯇ ꯂꯩꯇꯦ ꯑꯗꯨ ꯑꯣꯏꯔꯁꯨ ꯑꯩꯒꯤ ꯅꯨꯄꯥꯗꯤ ꯁꯥꯎꯠꯇ ꯂꯩꯕꯀꯣ ꯑꯗꯨꯒ ꯃꯥꯁꯨ ꯃꯦꯅꯦꯖꯃꯦꯟ ꯀꯣꯂꯦꯖ ꯑꯃꯒꯤ ꯑꯦꯁꯤꯁꯇꯦꯟ ꯄ꯭ꯔꯣꯐꯦꯁꯔ ꯑꯣꯏꯌꯦꯕ ꯑꯗ ꯑ ꯅꯪ ꯅꯦꯠꯗꯤ ꯂꯩꯇꯦꯀꯣ ꯅꯪꯀꯣ
ꯅꯦꯠ ꯅꯦꯠ ꯑꯦꯛꯖ꯭ꯔꯝꯔ
ꯑꯥ ꯅꯦꯠ ꯅꯦꯠ ꯄꯦꯄ ꯅꯦꯠ ꯂꯩꯇ ꯀꯣ
ꯑ ꯑꯗꯨ ꯅꯦꯠꯇꯨ ꯀꯩꯅꯣ ꯖꯁ ꯄꯤ ꯑꯩꯆ ꯗꯤꯒꯤ ꯈꯛꯇꯄ꯭ꯂꯌꯔ ꯇꯧꯕ ꯑꯗꯨꯒꯤ ꯇꯝꯕꯗ ꯇꯜꯂꯕ ꯑꯩꯁꯨ ꯄꯤ ꯑꯩꯆ ꯗꯤ ꯇꯧꯒꯦꯅꯗꯤ ꯃꯁꯥꯠꯧꯕꯅꯦꯕ
ꯑꯣ ꯑꯣ
ꯖꯤꯦꯦ ꯐꯥꯎꯇ ꯇꯜꯕ
ꯑ ꯆꯥ ꯑꯗꯨꯗ
ꯍ
ꯅꯪꯅ ꯅꯦꯠ ꯂꯩꯔꯗꯤ ꯑꯗꯨꯝ ꯀꯣꯂꯦꯖ ꯑꯐ ꯑꯐꯕ ꯂꯩꯒꯅꯤ ꯄ꯭ꯔꯥꯏꯚꯦꯠ ꯑꯣꯏꯔꯁꯨꯀꯣ ꯑꯗꯨ ꯂꯩꯇ꯭ꯔꯗꯤ